ꯍꯜꯂꯣ ꯑꯥ
ꯎ ꯑꯣ ꯇꯥꯔꯦ ꯅꯨꯡꯉꯥꯏꯔꯤꯕ
ꯍꯣꯏ ꯅꯨꯡꯉꯥꯏꯔꯤꯌꯦꯦ ꯅꯪꯗꯤ
ꯀꯩꯇꯧꯔꯤꯒꯦ
ꯑꯩ ꯁꯨꯝ ꯂꯩꯗ ꯊꯕꯛ ꯃꯐꯝꯗ ꯅꯪꯗꯤ ꯀꯩꯗꯧꯔꯒ ꯂꯩꯕꯔꯣ
ꯁꯨ ꯐꯃꯨꯡꯗ ꯍꯤꯞꯄꯒ ꯂꯩ ꯁꯥꯕꯒ
ꯑ ꯑꯗꯨ ꯀ ꯇꯒꯗꯗ
ꯀꯔꯤ ꯀꯔꯤ ꯉꯁꯤ ꯆꯠꯊꯣꯛꯇꯦ ꯃꯄꯥꯟ ꯊꯣꯛꯇ꯭ꯔꯦ ꯑꯩꯈꯣꯏ
ꯑ
ꯉꯁꯤꯗꯤ ꯀꯩ ꯃꯊꯦꯜ ꯆꯥꯔꯒꯦ
ꯑꯩ ꯏꯣ ꯎꯝ ꯗꯥꯜ ꯆꯥꯗ ꯗꯥꯜ ꯆꯥꯏꯌꯦ ꯑꯗꯨꯒ ꯃ ꯃꯔꯣꯛ ꯏꯔꯣꯟꯕ ꯑꯃ ꯇꯥꯎꯋꯦ ꯕꯔ ꯑꯗꯨꯝ ꯆꯥꯏ ꯅꯪꯗꯦ
ꯑꯩꯁꯨ ꯁꯧꯒꯔꯤꯒ ꯍꯋꯥꯏꯒ ꯆꯥꯏ
ꯅꯨꯡꯊꯤꯤꯟꯒꯤ ꯏꯚꯤꯅꯤꯡꯒꯤ ꯊꯣꯡꯕ ꯍꯧꯗ꯭ꯔꯤꯕ ꯍꯧꯈ꯭ꯔꯕꯣ
ꯍꯥꯎꯗ꯭ꯔꯔꯤ ꯍ ꯍ ꯀꯨꯏꯔꯔꯣꯏ ꯍꯧꯔꯅꯦ
ꯑ
ꯍꯥꯏꯗꯤ ꯉꯟꯅ ꯆꯥꯕꯅꯤꯅ ꯈꯪꯗꯦ ꯑꯗꯨꯒꯤ ꯀꯔꯤ ꯊꯣꯡꯁꯤꯔꯥ
ꯎꯝ
ꯑꯔꯩ ꯑꯔꯩꯕ ꯄꯪꯊꯣꯡ ꯊꯣꯡꯖꯤꯜꯂꯨꯔꯒꯦ
ꯎꯝ ꯀ ꯔꯁ ꯍꯥꯏ ꯅꯣꯏ ꯆꯥꯔꯖ ꯀꯨꯝꯕꯗꯤ ꯆꯠꯂꯔꯣꯏ
ꯑꯩꯈꯣꯏꯗꯤ ꯇꯣꯉꯥꯜꯂꯦ ꯍꯣꯏ
ꯌ ꯑ
ꯀꯩꯗꯧ ꯂꯩꯔꯤꯅ ꯍꯧꯖꯤꯛꯇꯤ ꯃꯤ ꯃꯈꯣꯟꯜ ꯇꯥꯏꯌꯦ
ꯇ꯭ꯔ
ꯍꯧ ꯇꯑꯌꯦ
ꯎꯝ ꯊꯛ ꯃꯐꯝꯗ ꯂꯩꯕꯒꯤ ꯕꯦꯛꯒ꯭ꯔꯥꯎꯟ ꯈꯣꯡ ꯌꯥꯝ ꯇꯥꯕꯅ
ꯍꯣꯏ ꯇꯥꯏꯌꯦ ꯃꯥꯏꯖꯤꯡꯁꯤꯁꯨ ꯑꯗꯨꯝ ꯊꯕꯛ
ꯍꯣꯏ ꯆꯠꯔꯦꯗ ꯁꯣꯟꯗꯗꯤ ꯃꯥꯏ ꯆꯤꯡ ꯀ ꯈꯥꯏꯗ꯭ꯔꯦ
ꯁꯨꯗ꯭ꯔꯁꯨ ꯌꯥꯗꯕ
ꯎꯝ ꯍꯧꯖꯤꯛ ꯇꯟ ꯀ꯭ꯔꯤ ꯀ ꯇꯧꯔ ꯂꯩꯔ ꯅꯣꯏꯗꯤ
ꯑꯁ ꯑꯩꯗꯤ ꯇꯨꯝꯕꯒ ꯆꯥꯃꯒ
ꯑꯥ ꯎꯝ ꯑꯗꯨꯁꯨꯉꯥꯡ ꯑꯉꯥꯡ ꯂꯩꯔꯗꯤꯀꯣ ꯆꯠꯊꯣꯛꯄꯁꯦ ꯈꯔ ꯋꯥꯈ꯭ꯔꯕꯅꯦꯕ
ꯎꯝ ꯆꯠꯊꯣꯛꯇ꯭ꯔꯦ
ꯎꯝ
ꯑꯗꯨꯝ ꯌꯨꯝꯗ ꯁꯦꯟꯅꯔꯒ ꯂꯩꯔꯦ
ꯑꯗꯨ ꯁꯨꯡ ꯑꯁ ꯍꯦꯟꯅ ꯂꯨꯕꯅꯦ ꯆꯠꯊꯣꯛꯔꯒ ꯊꯕꯛ ꯇꯧꯕꯅ ꯍꯦꯟꯅ ꯅꯨꯡꯉꯥꯏꯕꯅꯦ ꯌꯨꯝꯗ ꯂꯩꯕꯗꯣ ꯍꯦꯟꯅ ꯋꯥꯕ
ꯑꯗꯨꯗꯅꯦ
ꯎꯝ ꯌꯨꯝꯒꯤ ꯊꯕꯇꯤ ꯂꯣꯏꯕꯁꯨ ꯅꯥꯏꯗꯦꯗ ꯑꯉꯥꯡꯃꯨꯛ ꯂꯩꯔꯦ ꯑꯦ
ꯃꯁꯤꯡꯗꯤ ꯊꯤꯕꯤꯕ ꯅꯠꯇ꯭ꯔꯦ ꯌꯥꯝꯃꯁꯨ ꯅꯨꯄꯤ ꯍꯥꯏꯕꯁꯤꯗꯤ ꯎꯄꯥꯏ ꯂꯩꯇꯦꯅꯦ ꯀꯥꯜꯂꯒ ꯆꯠ ꯑꯨ ꯌꯥꯗꯕ
ꯑ ꯑꯗꯨꯅꯦ
ꯉꯟꯕꯒ ꯊꯦꯡꯕꯒ ꯑꯁꯤ ꯑꯅꯤꯒꯤ ꯈꯛꯇ ꯉꯥꯏꯔꯦꯕ ꯑꯍꯥꯟꯕ ꯀꯣꯟꯕꯒ ꯍꯥꯏꯕ꯭ꯔꯥ ꯂꯥꯛꯀꯗꯕ ꯉ ꯇ ꯑꯣꯏꯔꯦ ꯉꯥꯏꯔꯦꯕ ꯅꯨꯄꯤꯗꯨꯗꯤ
ꯍꯣꯏ
ꯃꯥꯏꯖꯤꯡꯒꯨꯝꯕꯗꯗꯤ ꯊꯕꯛꯁꯨ ꯆꯠꯂꯤ ꯀꯣꯏꯕꯒꯁꯤꯦ ꯆꯠꯄ ꯐꯪꯕ꯭ꯔꯣ ꯅꯣꯏꯗꯤ
ꯑꯁ ꯑꯩꯈꯣꯏ ꯑꯩꯈꯣꯏꯁꯦ ꯅꯃꯥꯏꯁꯤꯗ ꯑꯃꯨꯛꯀ ꯁꯨꯇꯤꯗꯣ ꯐꯪꯗꯕꯀꯣ ꯑꯩꯈꯣꯏꯗꯣ ꯑꯃꯨꯛꯀ ꯋꯤꯛꯀꯦꯟꯕꯨꯗꯤ ꯂꯩꯌꯦꯕ ꯑꯗꯨꯝ ꯅꯨꯡꯉꯥꯏꯖꯩ ꯅꯠꯇꯕꯗꯀꯣ ꯃꯟꯗꯦꯗꯣ ꯊꯥꯔꯁꯗꯦꯗ ꯑꯗꯨꯝ ꯑꯣꯐ ꯂꯧꯔꯦ ꯂꯕꯗꯤ ꯌꯥꯑꯦꯕ
ꯎꯝ
ꯀꯣꯏ ꯁꯦ ꯀꯣꯏ ꯆꯥꯏ ꯏꯗ ꯊ ꯀꯕꯤ ꯅꯨꯃꯤꯠ ꯉꯥꯡꯉ ꯉ ꯇ ꯑꯣꯐ ꯐꯔꯁꯨ ꯆꯤꯟꯕꯗꯣ ꯑꯩꯈꯣꯏꯗꯤ ꯌꯨꯝ ꯁ ꯁꯦꯝꯒꯅꯤ ꯐꯤꯔꯣꯜ ꯁꯨꯒꯅꯤ ꯑꯗꯨ ꯇ ꯄꯕꯅꯤꯗꯥ ꯄꯥꯥꯎꯕꯅꯤ ꯀꯣꯏꯅꯤ ꯐꯪꯂꯤꯗ ꯃ ꯆꯣꯡ
ꯑꯗꯅꯤꯦ
ꯎꯝ
ꯂꯩꯁꯥꯔꯤꯉꯩꯗ ꯐꯥꯎ ꯌꯥꯝꯕꯁꯦ ꯃꯥꯎ ꯑꯣꯏꯔꯗꯤ ꯑꯗꯨꯗꯒꯤ ꯍꯦꯟꯅ ꯑꯃꯨꯛ ꯌꯥꯝꯃꯅꯤ
ꯑ ꯇꯔꯝ
ꯅꯥꯊꯟꯗ ꯂꯩꯕ꯭ꯔꯥ ꯅꯠꯇ꯭ꯔꯒ ꯏꯃꯨꯡ ꯄꯨꯂꯞ ꯂꯩꯕ꯭ꯔꯥ
ꯑꯩ ꯃꯔꯨꯁꯤꯡꯒꯗꯌꯦ
ꯎꯝ ꯎꯝ ꯎꯝ ꯇꯥꯏ ꯄꯨꯂꯞ ꯂꯩꯕꯗ ꯅꯨꯡꯉꯥꯏꯕꯅꯤꯅꯦ ꯃꯗ
ꯅ ꯁꯣꯃ ꯄꯗ ꯨꯝꯕ ꯂꯩꯔꯄ꯭ꯔꯣ
ꯄꯥꯅ ꯂꯩꯇꯦ ꯆꯦ ꯇꯝꯄꯥꯛꯇꯒꯤꯅ ꯍꯦꯟꯗꯦ ꯃꯄꯥꯟꯗ ꯂꯩꯇꯦ
ꯃꯅ ꯈꯨꯟꯗꯅ ꯈꯨꯟꯗꯒꯨꯝꯕ ꯅꯨꯡꯉꯥꯏꯕꯗꯤ ꯐꯪꯗ꯭ꯔꯦꯗ ꯆꯥꯕꯗꯁꯨ ꯎ ꯆꯥꯕꯗꯁꯨ ꯦꯗꯔꯒꯨꯝꯕꯁꯨ ꯑꯁ
ꯍꯣꯏ
ꯑ
ꯆꯤꯡꯗꯗꯤ ꯆꯤꯡꯗꯗꯤ ꯅꯨꯡꯉꯥꯏꯕ ꯅꯨꯡꯉꯥꯏ ꯅꯨꯡꯉꯥꯏꯕꯒꯤ ꯅꯨꯡꯉꯥꯏꯕ ꯉꯥꯛꯇꯅꯤ ꯑꯗꯨꯕꯨ ꯍꯟꯗꯛꯇꯤ ꯈꯪꯗ꯭ꯔꯦ
ꯑꯥ ꯍꯟꯗꯛꯗꯤ ꯏꯔꯥꯡ ꯈꯔ ꯂꯩꯕꯅꯤꯅꯀꯣ ꯅꯣꯏꯔꯣꯝꯗꯁꯨ ꯏꯔꯥꯡ ꯑꯗꯨꯝ ꯂꯩꯕ꯭ꯔꯣ
ꯎꯝ ꯂꯩꯇꯦ ꯍꯣꯏ ꯈꯪꯅꯕ ꯎꯝ ꯈꯪꯅꯕꯁꯤꯡꯁꯨ ꯑꯗꯨꯝ ꯃꯄꯥꯟ ꯃꯄꯥꯟꯂꯣꯝꯗ ꯑꯗꯨꯝ ꯂꯩꯕꯗꯣ ꯇꯝꯄꯥꯛꯇ ꯆꯤꯡꯗꯗꯤꯂ ꯂꯩꯗ꯭ꯔꯦ ꯑꯩ ꯆꯤꯡꯗ ꯂꯩꯇ꯭ꯔꯦ ꯑꯗꯨꯝ ꯇꯝꯄꯥꯛꯇ ꯂꯩꯔꯦ
ꯅꯣꯏꯗ ꯏꯔꯥꯡꯒꯨꯝꯕ ꯀ꯭ꯔꯤꯁꯨ ꯇꯧꯗꯦꯕ
ꯇꯧꯗꯦ ꯅꯨꯡꯉꯥꯏꯔꯤ
ꯐꯔꯦꯅꯦ ꯅꯣꯏꯗ ꯑꯗꯨꯃꯥꯏꯅ ꯇꯧꯔꯁꯦ ꯑꯁ ꯑꯩꯣꯏꯔꯣꯝꯗꯗꯤ ꯏꯔꯥꯡꯗ ꯀ
ꯎꯝ
ꯑ
ꯂꯩꯁꯥꯕꯤꯅꯤ ꯈꯪꯅꯕꯒꯅꯤ ꯗꯤ ꯂꯩꯔꯝꯃꯅꯤꯗꯅ
ꯈꯪꯅꯕ ꯍꯣꯏ ꯂꯩꯌꯦ
ꯎꯝ
ꯆꯔ
ꯂꯩꯒꯗꯝꯅꯤ
ꯈꯪꯗ꯭ꯔꯦꯗ ꯑꯣꯏꯒꯦꯔ ꯑꯣꯏꯔꫭꯏꯒꯦꯔꯥ
ꯑꯣꯏꯔꯁꯨ ꯑꯗꯨꯝ ꯂꯩꯕ ꯇꯥꯕꯅꯤ ꯀꯩꯅꯣ ꯑꯐꯕ ꯈꯟꯅꯤꯡꯉꯥꯏ
ꯅꯣꯏ ꯏꯃꯥ ꯏꯄꯥꯍꯣꯏꯗꯤ ꯑꯗꯨꯝ ꯅꯨꯡꯉꯥꯏꯅ ꯂꯩꯔꯤꯕ꯭ꯔꯥ
ꯍꯣꯏ ꯃꯣꯏ ꯑꯗꯨꯝ ꯑꯣꯏꯅ ꯂꯩꯔꯤꯌꯦ
ꯎꯝ ꯃꯁꯥ ꯌꯥꯎꯕ ꯀꯜꯂꯤ ꯀꯜꯂꯤꯕ꯭ꯔꯥ
ꯑ ꯑꯗꯨꯝ ꯀꯟꯗꯤ ꯀꯜꯂꯤꯌꯦ ꯍꯣꯏ ꯑꯗꯨꯝ ꯊꯕꯛꯀꯨꯝꯕ ꯆꯠꯄ ꯁꯨꯕ ꯉꯝꯗꯤ ꯉꯝꯂꯤꯌꯦ ꯑ
ꯑꯈꯣꯏꯒꯤꯗꯤ ꯊꯕꯛꯁꯨ ꯁꯨꯕ ꯉꯝꯗ꯭ꯔꯦ ꯑꯗꯨꯝ ꯂꯩꯔꯦ
ꯑ ꯃꯤꯇꯝ ꯃꯤꯇꫭꯟ ꯇꯝꯅ ꯑꯗꯨꯝ ꯄꯨꯔꯛꯀꯅꯤꯗ
ꯎꯝ
ꯈꯪꯗ꯭ꯔꯦꯗ ꯀꯔꯤ ꯍꯥꯏꯒꯅꯤ ꯍꯥꯏꯐꯝ ꯈꯪꯗ꯭ꯔꯦ ꯏꯁꯩ ꯁꯛꯁꯤꯔꯥ
ꯑꯍꯥ ꯍꯥ ꯑꯍꯥ ꯑꯍꯥ ꯏꯁꯩ ꯁꯛꯄ ꯍꯩꯔꯗꯤ ꯁꯛꯔꫭꯅꯦ ꯑꯩꯗꯤ ꯏꯁꯩꯒꯨꯝꯕꯁꯨ ꯁꯛꯄ ꯍꯩꯇꯦ ꯑꯩꯗꯤ
ꯍꯩꯇꯕꯒꯤꯅꯤꯅꯦ
ꯑ ꯅꯣꯏꯗꯤ ꯅꯨꯡꯊꯤꯟꯗ ꯅꯨꯡꯊꯤꯟꯒꯤ ꯄꯨꯡ ꯀꯌꯥ ꯑ꯭ꯗꯥꯏꯗ ꯆꯥꯛ ꯆꯥꯒꯦ
ꯑꯪ ꯑꯩ ꯉꯁꯥꯏ ꯄꯨꯡ ꯑꯅꯤ ꯑꯗꯨꯒꯨꯝꯕꯗ ꯆꯥꯕꯅꯦ ꯑꯗꯣ ꯄꯨꯡ
ꯑꯅꯤꯒꯨꯝꯕ ꯇꯥꯔꯝꯒꯅꯤ ꯑꯩꯅ ꯆꯥꯕꯗ
ꯎꯝ
ꯆꯠꯊꯣꯛꯄꯗꯥ ꯍꯣꯏ ꯑꯗ ꯉꯥꯏꯕꯒ ꯆꯞ ꯃꯥꯟꯅꯔꯤꯕꯅꯤꯗ
ꯎꯝ
ꯑꯩꯈꯣꯏꯗꯤ ꯑꯗꯨꯝ ꯉꯟꯅ ꯆꯥꯏ ꯉꯟꯅ ꯇꯨꯝꯃꯤ
ꯍꯣꯏ ꯈꯨꯟꯗꯗꯤ ꯑꯗꯨꯃꯥꯏ ꯇꯧꯕꯅꯦ ꯑꯩꯈꯣꯏꯅ ꯏꯕꯤꯅꯤꯡꯒ ꯕꯤꯅꯤꯡꯗ ꯆꯥꯛ ꯏꯟꯖꯥꯡ ꯊꯣꯡꯕ ꯍꯥꯎꯕꯗ ꯑꯃꯨꯛꯀ ꯑꯩꯈꯣꯏ ꯑꯁꯣꯝꯗꯗꯤ ꯅꯨꯡꯊꯤ ꯆꯥꯕ ꯒꯨꯝꯕꯅꯦꯕ
ꯑꯩꯈꫭꯏꯗꯤ ꯄꯨꯡ ꯑꯦꯠ ꯑꯦꯠ ꯅꯠꯇ꯭ꯔꯒ ꯁꯦꯛ ꯒꯨꯝꯕꯗ ꯆꯥꯏꯌꯦꯕ ꯉꯟꯅ ꯍꯧꯖꯤꯛ ꯉꯥꯏꯍꯥꯛ ꯂꯩꯔꯗꯤ ꯅꯨꯡ ꯊꯤꯟꯒꯤ ꯆꯥꯛ ꯊꯣꯡꯕ ꯍꯧꯔꯅꯤ ꯑꯗꯨ ꯂꯣꯏꯔꯒ ꯑꯃꯨꯛ ꯆꯥꯔꯅꯤ
ꯎꯝ ꯁꯤꯗꯗꯤ ꯑꯁ ꯏꯕꯤꯅꯤꯡꯒꯤꯗꯤ ꯍꯣꯔꯦꯟ ꯄꯨꯡ ꯅꯤꯄꯥꯟ ꯑꯅꯤ ꯑꯅꯤꯡꯕ ꯅꯠꯇꯦ ꯃꯄꯥꯟ ꯇꯔꯥ ꯑ ꯑꯗꯨ ꯑꯣꯏꯗꯤ ꯆꯥꯛꯈꯔꯅꯤ ꯑꯩꯈꯣꯏꯗꯤ ꯅꯦꯛ ꯇꯨꯝ ꯈꯔꯅꯦꯕ ꯑꯗꯨꯗꯒꯤꯅꯦ ꯑꯩꯗꯤ
ꯇꯨꯝꯃꯅꯤ ꯍꯣꯏ
ꯎꯝ
ꯅꫭꯡ ꯐꯥꯗꯣꯛ ꯇꯨꯝꯗꯅꯕ ꯅꯨꯃꯤꯠꯁꯨ ꯂꯩ ꯇꯨꯝꯕꯅ ꯑꯌꯥꯝꯕꯅꯦ
ꯑ ꯑꯣ
ꯎꯝ ꯎꯄꯥꯏ ꯂꯩꯇꯦ ꯇꯧꯗ꯭ꯔꯁꯨ ꯌꯥꯗꯕ
ꯑꯣ ꯍꯥꯏꯗꯤ ꯍꯧꯖꯤꯛꯀꯥꯟꯅ ꯀꯔꯤ ꯀꯔꯤ ꯌꯦꯟꯁꯥꯡ ꯆꯥꯟꯅꯔꯤꯕ꯭ꯔꯣ ꯍꯧꯖꯤꯛ ꯏꯟꯖꯥꯡꯅꯨꯄꯤꯗꯤ ꯋꯥꯠꯆ ꯋꯥꯠꯂꯝꯔꯣꯏꯅꯦ ꯎꯁꫭꯏ ꯒꯨꯝꯕ ꯁꯨꯝ
ꯍꯧꯕꯗꯣ ꯑꯩꯈꯣꯏꯗꯤ ꯆꯤꯡꯗ ꯂꯩꯇꯕꯅꯤꯅꯀꯣ ꯆꯥꯕ ꯐꯪꯗꯦ
ꯑꯣ ꯅꯣꯏ ꯁꯨꯝ ꯆꯥꯕ ꯐꯪꯗꯕ꯭ꯔꯣ
ꯎꯝ ꯃꯔꯛ ꯃꯔꯛ ꯇꯗꯤ ꯏꯊ ꯎꯝ ꯃꯔꯛ ꯃꯔꯛ ꯇꯗꯤ ꯊꯥꯔꯛꯑꯦ ꯑꯗꯣ ꯄꯥꯛ ꯊꯥꯔꯛꯇꯦ
ꯑꯣ
ꯆꯤꯡꯅ ꯑꯌꯥꯝꯕ ꯆꯥꯏ ꯃꯔꯛ ꯃꯔꯛꯇ ꯈꯣꯟꯒꯤ ꯁꯧꯒ꯭ꯔꯤꯒꯨꯝꯕ ꯍꯋꯥꯏꯒꯨꯝꯕ ꯆꯥꯕ
ꯇꯉꯕꯤꯔꯦ
ꯑ ꯑꯗꯨ ꯅꯣꯏꯁꯨ ꯏꯟꯖꯥꯡ ꯅꯨꯄꯤ ꯑꯗꯨꯝ ꯑꯌꯥꯝꯕ ꯂꯧꯔꯒ ꯆꯥꯕ꯭ꯔꯥ ꯆꯥꯕ꯭ꯔꯥ ꯑꯗꯨꯗꯤ
ꯆꯥꯔꯕꯅꯦ ꯍꯣꯏ ꯐꯪꯗ꯭ꯔꯕꯅꯤꯅ ꯇꯝꯗꯥ ꯂꯩꯕꯁꯦ ꯑꯃꯔꯣꯝꯗ ꯅꯨꯡꯉꯥꯏꯕ ꯐꯪꯗꯕ ꯄꯣꯠꯇꯤ ꯂꯩꯇꯕ ꯐꯪꯕ ꯉꯥꯛꯇ ꯑꯣꯏꯕ
ꯑꫭ ꯍꯣꯏ ꯑꯗꯨꯃꯥꯏ ꯇꯧꯋꯤ
ꯃꯈꯣꯛ ꯇꯥꯡꯕꯗꯨ ꯂꯩꯗ꯭ꯔꯗꯤ ꯑꯃꯨꯛ ꯋꯥꯕ
ꯎꯝ
ꯑ ꯅꯗꯤ ꯀꯔꯤ ꯀꯔꯤ ꯏꯟꯁꯥꯡꯅ ꯑꯌꯥꯝꯕ ꯆꯥꯒꯦ